ꯍꯜꯂꯣ
ꯍꯜꯂꯣ
ꯎꯝ ꯀꯩꯗꯧꯔꯤꯅꯣ
ꯀꯩꯁꯨ ꯇꯧꯗꯦꯗ ꯁꯨꯝ ꯍꯤꯄꯝꯕꯅꯤ
ꯎꯝ ꯀꯗꯥꯏꯗꯒꯤꯅꯣ
ꯃꯣꯏꯔꯥꯡꯗꯒꯤ
ꯃꯣꯏꯔꯥꯡ ꯑꯣ ꯑꯣ ꯑꯣ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯅꯨꯉꯥꯏꯇꯦ
ꯀꯔꯤꯒꯤ
ꯑꯦꯛꯖꯥꯝꯒꯤ ꯃꯊꯥ ꯁꯥꯕ
ꯑꯣ ꯀ꯭ꯂꯥꯁ ꯀꯌꯥꯒꯤꯅꯣ ꯍꯥꯏꯁꯦ
ꯃꯥꯁꯇꯔꯒꯤ
ꯑꯣ ꯑꯦꯛꯖꯥꯝ ꯀꯔꯝ ꯀꯥꯟꯗ ꯇꯒꯦ ꯍꯥꯏꯁꯦ
ꯑꯦꯖꯥꯝ ꯍꯥꯏꯁꯦꯗꯤ ꯑꯣ ꯕꯩꯕꯥ ꯑꯥ ꯀꯩꯅꯣ ꯑꯦꯛꯖꯥꯝꯗꯤ ꯂꯣꯏꯔꯦ ꯑꯗꯣ ꯚꯥꯏꯕꯥ ꯕꯣꯏꯁ
ꯑꯣ ꯀꯥꯔꯝꯀꯥꯟ ꯇꯥꯒꯦ ꯑꯗꯣ
ꯅꯣꯇꯤꯁ ꯉꯥꯏꯔꯤꯅꯦ
ꯑꯣ
ꯅꯡꯗꯤ ꯀ꯭ꯂꯥꯁ ꯀꯥꯌꯥ
ꯑꯩꯗꯤ ꯒ꯭ꯔꯦꯖꯨꯑꯦꯁꯟ ꯐꯥꯎꯕꯗ ꯂꯣꯏꯁꯜꯂꯦ ꯑꯗꯨꯒ ꯕꯦꯡꯒꯤ ꯏꯝꯄ꯭ꯂꯣꯌꯤ ꯑꯣꯏꯔꯤ
ꯀꯔꯤ ꯕꯦꯡꯛꯗ
ꯀꯔꯤ
ꯁꯤꯅꯣ ꯄꯦꯃꯦꯟ
ꯑꯣ ꯅꯨꯡꯉꯥꯏꯕ꯭ꯔꯥ
ꯑ ꯍꯧꯖꯤꯛ ꯐꯥꯎꯒꯤꯗꯤ ꯅꯨꯡꯉꯥꯏꯔꯤ ꯑꯩꯁꯨ ꯀꯨꯏꯗ꯭ꯔꯤꯌꯦ ꯌꯥꯎꯕ
ꯁꯦꯂꯔꯤ ꯌꯥꯝ ꯂꯧ ꯀꯌꯥ ꯀꯌꯥ ꯍꯥꯏꯕ꯭ꯔꯥ
ꯇ꯭ꯋꯦꯟꯇꯤ ꯐꯥꯢꯐ ꯀꯦꯗꯒꯤ ꯍꯧꯋꯦ
ꯅꯨꯪꯉꯥꯏꯌꯦꯀꯣ ꯑꯦꯛꯖꯝ ꯊꯥꯕ꯭ꯔꯥ ꯗꯗꯥꯏꯔꯦꯛ ꯏꯟꯇꯔꯚ꯭ꯌꯨ
ꯑꯦꯛꯖꯥꯝ ꯊꯥꯏ
ꯑꯣ ꯃꯣꯏ ꯄꯔꯤꯈꯥ ꯂꯧꯕꯔꯣ
ꯍꯥ
ꯄ꯭ꯔꯥꯏꯚꯦꯠ ꯕꯦꯡꯛ ꯃꯥꯂꯦ
ꯅꯠꯇꯦ ꯁꯦꯟꯇ꯭ꯔꯦꯜꯒꯤꯅꯤ ꯑꯗꯨꯒ ꯏꯟꯇꯔꯚꯤꯌꯨ ꯑꯃꯨꯛ ꯀꯩꯅꯣ ꯇꯧꯋꯦ
ꯁꯤꯅꯣ ꯕꯦꯡꯛ
ꯐꯤꯅꯣ ꯐꯤꯅꯣ
ꯐꯤꯅꯣꯕꯦꯡ ꯑꯩꯗꯤ ꯇꯥꯗꯦ
ꯁꯦꯟꯇ꯭ꯔꯦꯜꯒꯤꯅꯦ ꯀꯩꯅꯣ ꯇꯧꯕ
ꯇꯥꯗ꯭ꯔꯦ
ꯑꯩꯈꯣꯏ ꯃꯅꯤꯄꯨꯔꯗ ꯄꯨꯔꯛꯄꯗꯤ ꯕ꯭ꯔꯥꯟꯁꯦ ꯌꯥꯝꯅꯗꯤ ꯂꯩꯇ꯭ꯔꯤꯌꯦꯕ
ꯑꯣ ꯑꯗꯨꯒꯤ ꯑꯣꯏꯔꯝꯒꯅꯤ ꯑꯩ ꯈꯪꯗꯕꯁꯦꯀꯣ
ꯑꯥ
ꯑꯗꯨꯗꯤ ꯏꯝꯐꯥꯜꯗ ꯑꯃꯐꯥꯎ ꯂꯩꯇꯦ
ꯏꯝꯐꯥꯜ ꯈꯨꯔꯥꯏꯗ ꯑꯃ ꯂꯩ
ꯑꯣ ꯑꯗꯨꯗꯤ ꯑꯣꯑꯣ ꯈꯨꯔꯥꯏ ꯑꯣꯐꯤꯁꯁꯦ ꯈꯨꯔꯥꯏꯗ ꯑꯣꯏꯅ ꯆꯠꯄ꯭ꯔꯣ
ꯑ ꯑꯩꯗꯤ ꯑꯩꯈꯣꯏ ꯁꯤꯗꯅꯦ ꯑꯩꯈꯣꯏ ꯃꯣꯏꯔꯥꯡꯗꯅꯦ ꯃꯣꯢꯔꯥꯡꯗ ꯃꯦꯟꯕꯥꯔꯟ ꯑ ꯕꯤꯁꯦꯝꯄꯨꯔ ꯗꯤꯁꯇ꯭ꯔꯤꯛꯀꯤ ꯁꯤꯗ ꯑꯣꯏꯔꯤꯕ
ꯅꯨꯡꯉꯥꯏꯕ꯭ꯔꯥ ꯑꯗꯨ
ꯑ ꯅꯨꯡꯉꯥꯏ
ꯊꯕꯛ ꯋꯥꯕ꯭ꯔꯥ
ꯀꯁꯇꯥꯃꯔ ꯂꯥꯛꯄꯒꯤ
ꯎꯝ ꯑꯦꯛꯖꯥꯝ ꯄꯦꯇꯔꯟꯗꯤ ꯀꯝ ꯃꯥꯏ ꯑꯣꯏꯕ꯭ꯔꯥ ꯍꯥꯏꯕꯗꯤ ꯑ ꯃꯣꯏ ꯑꯦꯁ ꯕꯤ ꯑꯥꯏꯒꯤ ꯑꯦꯛꯖꯥꯝ ꯊ ꯄꯣꯒꯨꯝ ꯑꯣꯏꯕ꯭ꯔꯥ
ꯑꯥ ꯑꯣꯏꯌꯦ ꯑꯗꯨꯃꯥꯢꯅ ꯗꯨꯝ
ꯎꯝ ꯏꯟꯇꯔꯅꯦꯜꯒꯤ ꯂꯣꯏꯕꯅꯣ
ꯍꯥꯥ
ꯀꯩ ꯀꯣꯂꯦꯖꯇꯒꯤ ꯀꯣꯂꯦꯖ ꯂꯣꯢꯕꯅꯣ
ꯑ ꯁꯤ ꯑꯩꯈꯣꯏ ꯃꯅꯥꯛꯇ ꯑꯗꯨꯝ ꯂꯣꯏꯁꯤꯜꯂꯦ ꯀꯨꯝꯕꯤ ꯀꯣꯂꯦꯖꯅ
ꯎꯝ ꯑꯗꯨꯒ ꯑ ꯃꯣꯏꯔꯥꯡꯁꯦ ꯀꯗꯥꯏ ꯃꯣꯏꯔꯥꯡ ꯍꯥꯏꯔꯣꯀꯣ ꯅꯪ ꯂꯩꯕꯗꯨ
ꯑꯥ
ꯃꯣꯏꯔꯥꯡꯁꯦ ꯀꯗꯥꯢ ꯂꯣꯝ ꯑꯣꯏꯕ꯭ꯔꯥ
ꯑ ꯕꯤꯁꯦꯝꯄꯨꯔ ꯂꯥꯏꯟ ꯂꯣꯛꯇꯥꯛ ꯄꯥꯠ ꯈꯪꯕ꯭ꯔꯥ
ꯂꯣꯛꯇꯥꯛꯇꯤ ꯈꯪꯉꯦ ꯍꯣꯏ
ꯑꯣ ꯑꯗꯨ ꯑꯗꯣ ꯑꯗꯨ ꯂꯣꯛꯇꯥꯛ ꯄꯥꯠ ꯃꯣꯏꯔꯥꯡꯅꯦꯕ ꯑꯗꯣꯝ
ꯎꯝ ꯃꯔꯛ ꯃꯔꯛ ꯑꯗꯨꯝ ꯗꯋꯨꯇꯤ ꯆꯠꯄ꯭ꯔꯥ
ꯑꯩꯔꯣ
ꯍꯣꯏ
ꯑꯗꯨꯝ ꯅꯨꯡꯇꯤꯒꯤ ꯆꯠꯂꯤꯗ ꯃꯟꯗꯦ ꯇꯨ ꯁꯦꯠꯇꯔꯗꯦ ꯗꯤ
ꯀꯩ ꯍꯥꯏꯕ
ꯅꯨꯡꯇꯤꯒꯤ ꯆꯠꯂꯦꯕ ꯃꯟꯗꯦ ꯇꯨ ꯁꯦꯠꯇꯔꯗꯦꯁꯦ
ꯑꯩꯌꯥ ꯋꯥꯕ꯭ꯔꯥ
ꯋꯥꯕꯗꯤ ꯑꯣꯏꯗꯦ ꯒꯥꯔꯤ ꯊꯧꯕꯕꯨꯗꯤ ꯋꯥꯏ
ꯀꯩꯒꯤ ꯌꯥꯝꯅ ꯂꯥꯞꯄ꯭ꯔꯣ
ꯑꯑꯑꯑꯑ ꯀꯟꯅ ꯂꯥꯞꯄ ꯑꯣꯏꯗꯦꯗ ꯐꯣꯔꯇꯤ ꯐꯣꯔꯇꯤ ꯐꯥꯏꯚ ꯃꯤꯅꯠꯁ ꯀꯨꯝꯕ ꯆꯪꯉꯦ ꯌꯨꯝꯗꯒꯤ ꯆꯠꯄꯗ
ꯂꯥꯞꯄꯦ
ꯑꯥ
ꯇꯨ ꯋꯤꯜꯂꯔ
ꯇꯨ ꯋꯤꯜꯂꯔꯗ
ꯇꯧꯗꯦꯍꯦ ꯅꯪ ꯋꯥꯥꯒꯅꯤ
ꯃꯔꯛ ꯃꯔꯛ ꯇ ꯑꯣꯝ ꯑꯧ ꯕꯖꯔ ꯂꯥꯛꯄ꯭ꯔꯥ ꯏꯝꯐꯥꯜꯗ
ꯍꯥꯥ
ꯃꯔꯛ ꯃꯔꯛꯇ ꯏꯝꯐꯥꯜ ꯕꯖꯥꯔꯗ ꯂꯥꯛꯄ꯭ꯔꯥ
ꯑ ꯂꯥꯛꯑꯦ
ꯑꯣ ꯍꯧꯖꯤꯛꯀꯥꯟ ꯇꯃꯦꯡꯂꯣꯡꯗꯒꯤꯅꯦ ꯑꯗꯨ ꯑꯩꯗꯣ ꯁ꯭ꯀꯨꯜ ꯀꯥꯔꯒ ꯂꯩꯕ
ꯑꯣ ꯏꯝꯐꯥꯜꯗ ꯂꯩꯕ꯭ꯔꯣ
ꯍꯣꯏ ꯑꯗꯨ ꯃꯩꯇꯩꯔꯣꯟꯜꯁꯨ ꯈꯪꯗꯤ ꯈꯪꯉꯦ ꯑꯗꯨ ꯌꯥꯝꯅꯗꯤ ꯈꯪꯗꯕ ꯃꯥꯜꯂꯦ
ꯁꯨꯝ ꯃꯌꯥꯝꯒ ꯉꯥꯡꯅꯔꯗꯤ ꯈꯪꯕꯅꯤꯅ
ꯇꯃꯦꯡꯂꯣꯡ ꯂꯥꯛꯄ ꯐꯪꯂꯕ꯭ꯔꯥ
ꯑꯃꯨꯛ ꯐꯥꯎ ꯂꯥꯛꯇ꯭ꯔꯤ
ꯑꯝ ꯐꯥꯎ
ꯑꯥ
ꯍꯣꯔꯦꯟ ꯇꯦ ꯑꯥ ꯀꯩꯅꯣ ꯂꯣꯏꯔꯒ ꯑꯁꯤꯒꯤ ꯏꯔꯥꯡ ꯂꯣꯏꯕ ꯀꯥꯟꯗ ꯀꯣꯏꯕ ꯂꯛꯑꯣ ꯌꯥꯔꯅꯤ ꯀꯣꯏꯕ ꯂꯥꯛꯑꯣꯈꯣꯏ ꯇꯃꯦꯡꯂꯣꯡ ꯗ
ꯂꯛꯀꯦ
ꯑꯣꯔꯦꯟꯖ ꯐꯦꯁꯇꯤꯕꯜ ꯈꯪꯕ꯭ꯔꯥ
ꯑꯥ ꯑꯣꯔꯦꯟꯖ ꯐꯦꯁꯤꯐꯜ ꯈꯪꯉꯦ
ꯑꯗꯨꯗ ꯌꯥꯎꯕ ꯂꯥꯛꯄ ꯌꯥꯒꯅꯤ
ꯍꯣꯏ ꯂꯥꯛꯀꯦ
ꯎꯝ ꯅꯣꯏ ꯃꯣꯏꯔꯥꯡꯗꯁꯨ ꯐꯦꯁꯇꯤꯚꯦꯜ ꯑꯃ ꯂꯩꯌꯦꯀꯣ
ꯎꯝ ꯂꯩ ꯁꯉꯥꯏ ꯐꯦꯁꯇꯤꯚꯦꯜ
ꯑꯣ ꯁꯉꯥꯏ ꯐꯦꯁꯇꯤꯚꯦꯜꯁꯦ ꯃꯣꯏꯔꯥꯡꯗ ꯑꯣꯏꯅ ꯇꯧꯕ꯭ꯔꯥ
ꯑꯥ ꯃꯣꯏꯔꯥꯡꯒꯤꯗ ꯏꯊꯅꯤꯛ ꯄꯥꯔꯛ ꯑꯅ ꯑꯃ ꯂꯩꯌꯦꯕ
ꯎꯝ
ꯑꯗꯨꯗ ꯇꯧꯋꯦ ꯑꯗꯨꯗꯨꯒ ꯂꯝꯕꯣꯏ ꯈꯣꯡꯅꯥꯡꯈꯣꯡꯗꯁꯨ ꯍꯦꯛ ꯍꯦꯛ ꯇꯧꯕꯅꯤ
ꯑꯝ ꯐꯥꯎ ꯌꯥꯎꯕꯤꯗꯦ ꯑꯩꯗꯤ ꯑꯗꯨꯝ ꯅꯨꯡꯉꯥꯏꯕ꯭ꯔꯣ
ꯑꯥ ꯅꯨꯡꯉꯥꯏꯌꯦ
ꯍꯥ ꯍꯥꯟꯇꯛ ꯂꯥꯛꯀꯗꯧꯔꯤꯕ ꯏꯌꯥꯔꯁꯤꯗ ꯇꯧꯔꯗꯤ ꯂꯥꯛꯑꯣ
ꯎꯝ ꯎꯝ ꯆꯍꯤ ꯈꯨꯗꯤꯡ ꯇꯧꯕ꯭ꯔꯥ ꯅꯠꯇ꯭ꯔꯒ
ꯎꯝ ꯆꯍꯤ ꯈꯨꯗꯤꯡꯒꯤꯗꯤ ꯑꯗꯨꯝ ꯇꯧꯗꯤ ꯇꯧꯕꯅꯦ ꯑꯗꯣ ꯍꯟꯗꯛ ꯅꯦꯛꯁ ꯏꯔꯁꯤ ꯇꯧꯗꯣꯏꯔꯥ ꯇꯧꯔꯣꯏ ꯑꯗꯨꯗꯤ ꯈꯪꯗꯦ
ꯅꯍꯥꯟꯗꯤ ꯇꯧꯕ ꯈꯪꯗꯦꯀꯣ
ꯑꯥ ꯍꯟꯗꯛ ꯃꯃꯥꯡꯒꯤꯗꯤ ꯇꯧꯈꯤ ꯀꯨꯏꯅꯗꯤ ꯇꯧꯗ꯭ꯔꯤ
ꯇꯧꯗꯤ ꯇꯧꯕ꯭ꯔ
ꯑꯥ
ꯎꯝ ꯑꯗꯨ ꯁꯉꯥꯏ ꯐꯦꯁꯇꯤꯚꯦꯜꯗꯤ ꯀꯃꯥꯏ ꯀꯃꯥꯏ ꯇꯧꯕ꯭ꯔꯥ ꯍꯥꯏꯔꯗꯤ
ꯃꯤꯅ ꯈꯪꯅꯤꯡꯕ ꯗꯥꯩꯅ ꯂꯥꯛꯄ ꯑꯗꯨ ꯨꯎꯝꯕ ꯏꯁꯇꯣꯔꯤ ꯁꯨꯝ ꯈꯪꯕꯒꯨꯝꯕ ꯑꯗꯩ ꯁꯉꯥꯏ ꯑꯥ ꯁꯉꯥꯏ ꯂꯩꯔꯣꯝꯗ ꯆꯠꯂꯒ ꯌꯦꯡꯕꯒꯨꯝꯕ ꯑꯗꯒꯤ ꯐꯦꯁꯇꯤꯚꯦꯜ ꯑꯇꯩ ꯃꯦꯂꯥꯒꯨꯝꯕ
ꯍꯜꯂꯣ ꯂꯣ
ꯇꯥꯗꯕ꯭ꯔꯣ
ꯑꯥ ꯍꯧꯖꯤꯛ ꯇꯥꯔꯦ ꯀꯩ ꯍꯥꯏꯕ ꯑꯃꯨ ꯑꯃꯨꯛ ꯍꯥꯏꯌꯣ
ꯍꯥꯏꯗꯤ ꯂꯝ ꯂꯝꯗꯒꯤ ꯂꯥꯛꯑꯒ ꯃꯤꯁꯤꯡꯖꯦ ꯐꯣꯔꯦꯟ ꯂꯣꯝꯗꯒꯤ ꯂꯥꯛꯄꯁꯨ ꯌꯥꯎꯋꯦ ꯍꯣꯏꯕ ꯑꯎ ꯁꯏꯠ ꯂꯣꯝꯗꯒꯤ ꯌꯗꯨꯅ ꯁꯨꯝ ꯀꯣꯏꯕ ꯂꯥꯛꯄꯒꯨꯝꯕꯒꯤ ꯑꯥ ꯐꯦꯁꯇꯤꯚꯦꯜ ꯅꯦꯕ ꯑꯥ ꯁꯉꯥꯏ ꯌꯦꯡꯅꯤꯡꯉꯀꯥꯟꯗꯅ ꯑꯃꯨꯛ ꯑꯥ ꯁꯉꯥꯏ ꯂꯩꯐꯝꯗ ꯆꯠꯂꯒ ꯑꯥ ꯑꯥ ꯕꯥꯏꯌꯣꯝ ꯕꯥꯏꯌꯣꯝ ꯀꯩꯅꯣꯗꯣ ꯈꯪꯕ꯭ꯔꯣ ꯑꯥ ꯑꯥ ꯕꯌꯣꯁꯀꯣꯞ
ꯈꯪꯗꯦ
ꯀꯩꯅꯣꯗꯣ ꯈꯪꯗꯕ꯭ꯔꯣ ꯗꯣꯔꯕꯤꯟ ꯏꯁꯀꯣꯞꯇꯣ
ꯑꯣ ꯐꯡꯉꯦ
ꯑꯗꯨꯗꯩꯗꯨꯗ ꯇꯧꯔꯒ ꯌꯦꯡꯕ ꯌꯥꯎꯋꯦ ꯑꯗꯨꯒ ꯄꯥꯇ ꯍꯤ ꯄꯣꯠꯇꯣ
ꯎꯝ
ꯕꯣꯠꯇ ꯆꯠꯂꯒ ꯌꯦꯡꯕ ꯌꯥꯎꯋꯦꯕ ꯑꯇꯣꯞꯄ ꯑꯥꯎꯠꯁꯥꯏꯠꯇꯩ ꯂꯥꯛꯄ ꯃꯤꯁꯤꯡꯗꯨꯅ
ꯎꯝ
ꯑꯗꯨ ꯍꯜꯂꯒ ꯍꯧꯖꯤꯛꯀꯤ ꯁꯉꯥꯏ ꯐꯦꯁꯇꯤꯚꯦꯜ ꯇꯧꯐꯝꯒꯤꯁꯤꯗ
ꯃꯦꯂꯥ
ꯎꯝ ꯍꯥꯏꯗꯤ ꯑꯉꯥꯡꯖꯤꯡꯅ ꯑꯥ ꯁꯥꯟꯅꯕꯨꯝ ꯌꯥꯕ ꯒꯦꯝ ꯑꯥꯏꯇꯦꯝꯒꯨꯝꯕ ꯊꯝꯃꯦꯕ
ꯎꯝ
ꯂꯤꯂꯥꯒꯨꯝꯕꯗ ꯑꯗꯨꯝ ꯇꯧꯔꯒ ꯍꯥꯏꯗꯤ ꯃꯌꯥꯝꯒꯤ
ꯑꯣ ꯑꯗꯨꯗꯤ ꯑꯝ ꯑ ꯀꯩ ꯑꯣ ꯅꯨꯃꯤꯠ ꯑꯃ ꯑꯅꯤꯗꯤ ꯇꯧꯔꯝꯒꯅꯤꯀꯣ
ꯎꯝ ꯅꯨꯃꯤꯠ ꯑ ꯋꯥꯟꯋꯤꯛꯀꯨꯝꯕꯗꯤ ꯑꯗꯨꯝ ꯇꯧꯋꯤ ꯍꯦꯟꯕꯨꯗꯤ ꯍꯦꯜꯂꯦ
ꯑꯣ ꯑꯣ ꯑꯣ ꯑꯣꯔꯦꯜ ꯐꯦꯁꯇꯤꯕꯦꯜꯁꯨ ꯑꯥ
ꯑꯥꯎꯠꯁꯥꯏꯠ ꯂꯣꯝꯗꯒꯤ ꯃꯤꯁꯦ ꯍꯥꯟꯅ ꯑꯥ ꯍꯥꯏꯗꯤ ꯑꯆꯧꯕ ꯃꯤ ꯈꯔ ꯀꯩꯅꯣ ꯇꯧꯕ ꯏꯁꯄꯤꯁꯦꯜ ꯑꯣꯏꯕꯁꯤꯡꯁꯤꯕꯨꯗꯤ ꯍꯥꯟꯅ ꯊꯣꯛꯂꯛꯑꯒ ꯂꯩ ꯀꯩꯌꯦꯕ
ꯎꯝ
ꯑꯗꯨꯒ ꯃꯣꯏ ꯑꯗꯨ ꯊꯣꯛꯂꯛꯇꯕꯤꯗ ꯑꯗꯨꯝ ꯈꯨꯗꯛ ꯈꯨꯗꯛꯇ ꯊꯣꯛꯂꯛꯄꯁꯨ ꯌꯥꯎꯕ
ꯎꯝ
ꯍꯜꯂꯣ
ꯑꯣ ꯑꯣ